ꯑꯣ ꯍꯜꯂꯣ ꯇꯥꯕ꯭ꯔꯣ
ꯑꯣ ꯇꯥꯏ
ꯑꯣ ꯑꯁ ꯅꯪꯈꯣꯟꯗꯤ ꯀꯩꯅꯣ ꯌꯥꯝ ꯍꯧꯅ ꯇꯥꯏꯅꯦ
ꯑ ꯅꯪꯒꯤꯁꯨ ꯇꯥꯏ
ꯑꯣ ꯑꯗꯨꯃꯥꯏꯅ ꯇꯧꯕ꯭ꯔꯥ
ꯑꯥꯎ
ꯎꯈꯤꯗꯕ ꯀꯨꯏꯔꯦ ꯂꯩꯁꯥꯕꯤ
ꯀꯨꯏꯔꯦ ꯍꯣꯏ ꯅꯪꯒꯤ ꯈꯣꯟꯖꯦ ꯌꯥꯝ ꯆꯥꯎꯕ ꯃꯥꯜꯂꯦ ꯉꯁꯤ
ꯇꯧꯕ꯭ꯔꯥ ꯂꯩꯁꯥꯕꯤ ꯐꯥꯔꯛꯄꯒꯤ ꯁꯦꯁ
ꯑꯦ ꯌꯨꯝ ꯄꯥꯟꯊꯣꯛꯈ꯭ꯔꯣ ꯗꯤ
ꯑꯦ ꯑꯍꯟ ꯑꯣꯏꯔꯛꯄꯒꯤ
ꯌꯨꯝ ꯄꯥꯟꯊꯣꯛꯈ꯭ꯔꯣ
ꯑꯔꯤꯕꯤ ꯑꯣꯏꯗꯧꯔꯦ ꯍꯥꯏꯅ ꯍꯥꯏꯅꯔꯤꯕꯅꯦ ꯈꯪꯕꯔ ꯁꯤꯗꯁꯨꯨ
ꯁꯨꯒꯔꯅꯤꯅꯦ ꯑꯣꯏꯔ ꯗꯨꯗꯤ
ꯁꯨꯒꯔ ꯅꯦꯅꯦ ꯁꯨꯒꯔ ꯃꯃꯤ
ꯎꯝ ꯅꯦꯅꯦ ꯁꯨꯒꯔ ꯃꯃꯤ ꯅꯠꯇꯕꯣꯏ ꯑꯗꯨꯗ ꯂꯩꯗꯦ ꯌꯨꯝꯗ ꯂꯩ ꯑꯝ ꯅꯍꯥꯟ ꯉꯔꯥꯡ ꯂꯥꯛꯄ
ꯑꯣ
ꯆꯥꯛ ꯆꯥꯔꯣ ꯑꯧ ꯆꯥꯔꯦ ꯅꯪꯗꯤ
ꯆꯥꯔꯦ ꯑꯩꯈꯣꯏꯁꯨ
ꯀꯩ ꯏꯟꯖꯥꯡ
ꯑꯩꯈꯣꯏ ꯑ ꯀꯩꯅꯣ ꯂꯐꯨ ꯊꯔꯣꯅꯦ ꯑꯗꯨꯒ ꯃꯅꯥ ꯀꯩꯅꯣ ꯑꯃ ꯆꯤꯡꯗꯒꯤ ꯄꯨꯔꯛꯄꯀꯣ ꯃꯃꯤꯡ ꯈꯪꯗꯦ ꯑꯗꯨꯗꯨꯒ ꯆꯥꯏ ꯌꯥꯝ ꯍꯥꯎꯋꯦ
ꯎꯝ
ꯅꯣꯏꯗꯤ ꯀꯩ ꯏꯟꯖꯥꯡ ꯆꯥꯔꯒꯦ
ꯑ ꯃꯥꯏꯔꯦꯟ ꯃꯅꯥ
ꯑꯣ ꯑꯁ ꯍꯧꯕꯅꯤꯅꯦ ꯌꯦꯟꯖꯥꯡꯒꯤꯅ ꯑꯅꯧꯕ
ꯃꯥꯏꯔꯦꯝ ꯃꯅꯥꯅꯦ ꯊꯥꯡꯖꯤꯡ ꯃꯣꯔꯣꯛ ꯃꯦꯠꯄꯒ ꯑ ꯑꯌꯨꯛꯀꯤ ꯎꯇꯤꯁꯨ ꯌꯥꯎꯋꯦ ꯎꯇꯤ ꯊꯣꯡꯕꯁꯨ ꯌꯥꯎꯋꯦ
ꯑꯣ ꯍꯥꯎꯋꯦꯅ ꯑꯗꯨꯗꯤ
ꯍꯥꯎꯋꯦ ꯍꯣꯏ
ꯍꯧꯖꯤꯛ ꯀꯩꯅꯣ ꯎꯁꯣꯏ ꯃꯇꯝꯅꯤꯅ ꯎꯁ ꯀꯩꯅꯣ
ꯑꯣ ꯑꯣ ꯑꯗꯨ ꯑꯗꯨꯁꯨ ꯍꯥꯞꯄꯦ ꯍꯥꯎꯋꯦ
ꯑꯣ ꯑꯗꯨ ꯑꯩꯒꯤ ꯑꯩꯅ ꯈ꯭ꯋꯥꯏꯗꯒꯤ ꯄꯥꯝꯖꯕ ꯇꯦ
ꯎꯝ꯫
ꯎꯁꫭꯏꯒꯤ ꯎꯝ
ꯌꯥꯔꯦ
ꯑꯣ
ꯉꯁꯤꯗꯤ ꯐ꯭ꯔꯤꯗ ꯂꯩꯕ꯭ꯔꯣ ꯀꯥꯏ ꯆꯠꯀꯦ
ꯍꫭꯏ ꯍꯨꯏꯗꯣ ꯌꯨꯝꯗ ꯑꯗꯨꯝ ꯂꯩꯥꯌꯦ ꯀꯩꯝ ꯆꯠꯊꯣꯛꯇꯦ ꯍꯟꯗꯛ ꯀ꯭ꯂꯥꯁꯁꯨ ꯂꯣꯏꯔ ꯅꯤꯅꯀꯣ ꯑꯦꯛꯖꯥꯝ ꯊꯥꯅꯕ ꯉꯥꯏꯔꯤꯅꯦ
ꯑꯣ ꯑꯦꯛꯖꯥꯝ ꯂꯣꯏꯔꯒ ꯂꯧ ꯁꯨꯅꯕ ꯂꯥꯛꯑꯣ ꯑꯗꯨꯗꯤ
ꯈꯪꯗ꯭ꯔꯦꯗ ꯆꯠꯀꯦꯅꯗꯤ ꯑꯗꯨꯅꯦ ꯆꯠ ꯀꯦ ꯍꯥꯏꯅꯗꯤ ꯈꯜꯂꯤꯕꯅꯦ ꯑꯗꯣ ꯀꯃꯥꯏꯅ ꯇꯧꯗꯣꯏꯔꯥ ꯈꯪꯗ꯭ꯔꯦ
ꯀꯥꯝ ꯇꯧꯗꯕꯅꯤꯗ
ꯍꯟ ꯍꯟꯗꯛꯇꯤ ꯆꯠꯄ ꯑꯗꯨꯝ ꯅꯨꯡꯉꯥꯏꯔꯕ ꯃꯥꯜꯂꯦꯀꯣ
ꯎꯝ ꯑꯩꯁꯨ ꯉꯔꯥꯡ ꯂꯥꯛꯑꯦ
ꯑꯣ ꯅꫭꯏ ꯌꯨꯝ ꯌꯨꯝꯒꯤ ꯌꯨꯝꯒꯤ ꯃꯤꯁꯤꯡꯅ ꯀꯤꯕ ꯑꯗꯨꯒꯤ ꯂꯥꯛꯀꯗꫭ ꯐ꯭ꯔꯛ ꯇꯥꯔꯝꯅꯦ ꯒꯥꯔꯤ ꯑꯆꯥꯎꯕ
ꯀꯤꯕꯤꯗ‌ꯦꯗ ꯄꯨꯡꯉꯥꯛ ꯄꯪꯆꯠꯇ ꯆꯠꯂꯦꯗ ꯀꯩꯝ ꯈꯟꯕꯤꯗ‌‌ꯦ
ꯑꯗꯨꯅꯦ ꯑꯩꯁꯨ ꯀꯩꯝ ꯈꯟꯗꯦꯕ ꯑꯗꯨꯕꯨꯗꯤ ꯃꯣꯏꯅ ꯍꯦꯟꯅ ꯀꯤꯔ ꯂꯩꯔꯦ ꯑꯗꯨꯒꯤꯅꯦ
ꯎꯝ ꯍꯌꯦꯡꯗꯤ ꯑꯗꯨꯝ ꯐ꯭ꯔꯤꯗ ꯂꯩꯗꫭꯏꯔꯣ
ꯂꯩꯒꯅꯤ ꯍꯣꯏ
ꯎꯝ꯫
ꯐ꯭ꯔꯤ ꯍꯥꯏꯕꯕꯨ ꯌꯨꯝꯗꯁꯨ ꯑꯁꯤꯗꯁꯨ ꯊꯕꯛ ꯂꯩꯕꯀꯣ ꯊꯕꯛ ꯁꯨꯕ ꯃꯤꯁꯤꯡ ꯂꯥꯛꯄ ꯑꯗꯨꯒꯤ
ꯆꯨꯝꯃꯦ ꯗ꯭ꯔꯃꯥ ꯀꯩꯀꯥ ꯌꯦꯡꯗ꯭ꯔꯣ ꯑꯅꯧꯕ ꯈꯪꯗ꯭ꯔꯣ
ꯌꯦꯡꯗꯦꯗ ꯑꯩ ꯅꯍꯥꯟ ꯀꯩꯅꯣ ꯐꯤꯂꯝ ꯑꯃꯗꯤ ꯌꯦꯡꯉꯦ ꯃꯨꯚꯤ ꯑꯃꯗꯤ ꯌꯦꯡꯉꯦ
ꯎꯝ ꯗꯤꯁꯅꯦ ꯀꯩꯀꯥ ꯑꯗꯨꯗꯤ ꯐꯖꯕ ꯍꯥꯏꯔꯛꯑꯣ ꯗꯤꯁꯅꯦꯒꯨꯝꯕ
ꯗꯤꯁꯅꯦ ꯑꯩ ꯑꯗꯨꯒꯨꯝꯕ ꯀꯩꯝ ꯌꯦꯡꯗꯦꯗ
ꯎꯝ꯫
ꯍꯟꯗꯛ ꯈꯪꯗꯦ ꯑꯅꯧꯕ ꯑꯝꯇ ꯌꯦꯡꯗ꯭ꯔꯦ ꯑꯅꯧꯕ ꯌꯦꯡꯉꯒ ꯀꯩꯅꯣ ꯂꯣꯏꯁꯤꯟꯗ꯭ꯔꯗꯤ ꯅꯨꯡꯉꯥꯏꯇꯕꯗꯣ ꯑꯗꯨꯃꯥꯏ ꯑꯣꯏꯌꯦꯕ ꯑꯗꯨꯒꯤ ꯑꯁ ꯑꯦꯛꯖꯥꯝ ꯂꯣꯏꯔꯀꯥꯟꯗꯅ ꯑꯣꯏꯅ ꯌꯦꯡꯒꯦ ꯀꯥꯏꯅ ꯈꯜꯂꯒ ꯀꯣ
ꯂꯣꯏ ꯍꯧꯗ꯭ꯔꯗꯤ ꯅꯨꯡꯉꯥꯏꯇꯕꯗꯣ ꯑꯗꯨꯒꯤ ꯑꯦꯄꯤꯁꯣꯠꯇꯣ ꯆꯥꯝꯃ ꯑꯣꯏꯕꯁꯨ ꯑꯁ ꯀꯩꯅꯣ ꯑꯍꯤꯡ ꯑꯍꯤꯡ ꯑꯃꯗ ꯂꯣꯏꯁꯤꯟꯅꯕ ꯍꯣꯠꯅꯗꯣꯏꯅꯦꯕ ꯈꯪꯕ꯭ꯔꯥ
ꯑꯗꯨꯒꯤ
ꯍꯟꯗꯛꯇꯤ ꯌꯨꯝꯗ ꯂꯩꯕꯒꯤ ꯉꯟꯅ ꯆꯥꯏ ꯉꯟꯅ ꯇꯨꯝꯃꯦ ꯉꯟꯅ ꯍꯧꯒꯠꯂꯦ꯫
ꯑꯣ ꯑꯁ ꯍꫭꯏ ꯊꯦꯅ ꯆꯥꯏ ꯊꯦꯡꯅ ꯇꯨꯝꯃ‌ꯤ ꯊꯦꯡꯅ ꯍꯧꯒꯠꯂꯤ
ꯎꯝ ꯑꯁꯣꯝꯗꯅ ꯊꯦ ꯉꯟꯅ ꯆꯥꯕ ꯉꯟꯅ ꯇꯨꯝꯕ ꯉꯟꯅ ꯍꯧꯒꯠꯄ ꯅꯣꯡꯁꯨꯇꯥꯏ
ꯑꯗꯨꯝ ꯅꯨꯡꯉꯥꯏꯕꯅ‌ꯦ
ꯅꯪꯒꯤ ꯕꯦꯛꯒ꯭ꯔꯥꯎꯟ ꯅꯣꯏꯁ ꯇꯥꯏ
ꯑꯣꯏꯕ꯭ꯔꯥ ꯑꯣ ꯆꯥꯛꯁꯪꯗ ꯂꯩꯕ ꯑꯗꯨꯅꯅꯤ
ꯎꯝ
ꯍꯟꯗꯛꯇꯤ ꯃꯤ ꯄꯥꯛ ꯀꯩꯅꯣ ꯂꯥꯛꯇꯕ ꯃꯥꯜꯂꯦꯀꯣ ꯑꯥꯗ
ꯎꯝ
ꯑꯗꯨ ꯌꯨꯝꯗ ꯆꯠꯂꯁꯨ ꯀꯨꯝꯍꯩ ꯃꯇꯝꯗꯒꯨꯝꯕ ꯑꯣꯏꯔꯗꯤ
ꯎꯝ ꯊꯔꯣꯏ ꯈꯨꯟꯕꯒꯨꯝꯕ ‌ꯆꯠꯅꯤꯡꯉꯦ ꯑꯩꯗꯤ
ꯑꯣ ꯅꯣꯏꯗꯤ ꯊꯧꯔꯣꯏ ꯂꯩꯕꯒꯤꯅꯦ ꯑꯩꯈꯣꯏꯗꯤ ꯑꯩꯈꯣꯏꯗꯗꯤ ꯂꯩꯇꯦꯕ ꯑꯗꯨꯒꯤ
ꯎꯝ ꯊꯔꯣꯏ ꯏꯔꯣꯟꯕꯁꯨ ꯍꯥꯎꯕꯅꯤ
ꯑꯥ ꯍꯥꯎꯋꯦ ꯍꯥꯎꯕꯅꯦ ꯑꯃ ꯀꯩꯅꯣ ꯑꯥ ꯇꯨꯔꯦꯟꯗꯒꯤ ꯀꯩꯅꯣ ꯇꯧꯕꯗꯣ ꯇꯨꯔꯦꯟꯗꯒꯤ ꯈꯨꯟꯕ ꯊꯔꯣꯏꯗꯣ ꯑꯁ ꯑꯗꯨ ꯍꯥꯎꯋꯦ
ꯇꯨꯔꯦꯟꯗꯖꯨ ꯊꯔꯣꯏ ꯂꯩꯕ꯭ꯔꯣ
ꯍꯣꯏ ꯇꯨꯔꯦꯜꯗ ꯊꯥ ꯀꯩꯅꯣ ꯊꯔꯣꯏ ꯂꯩꯅꯦ ꯑꯗꯣ ꯑꯩꯈꯣꯏ ꯈꯨꯟꯂꯣꯝꯗꯗꯤ ꯂꯩꯇꯦ ꯑꯩꯈꯣꯏ ꯈꯨꯟꯂꯣꯝꯗꯗꯤ ꯂꯩꯇꯦ
ꯈꯪꯗꯤꯌꯦ ꯑꯩꯗꯤ
ꯑꯣ ꯅꯣꯏꯗꯤ ꯂꯧꯕꯨꯛꯇ ꯈꯨꯟꯗꯧꯕ ꯑꯣꯏꯔꯝꯅꯤ
ꯎꯝ ꯇꯨꯔꯦꯟꯗ ꯂꯩꯕꯗꯤ ꯈꯪꯗꯦ ꯅꯥꯜꯂꯝꯒꯅꯤ ꯑꯗꯨꯗꯤ
ꯍꯣꯏ ꯅꯥꯜꯂꯦ ꯑꯗꯨꯒ ꯍꯥꯎꯁꯨ ꯍꯥꯎꯕ ꯑꯗꯨꯒ ꯃꯥꯒꯤ ꯀꯩꯅꯣ ꯃꯀꯨ ꯃꯀꯨꯗꯣ ꯑꯗꯨ ꯑꯗꯨꯁꯨ ꯀꯜꯂꯦꯕꯀꯣ ꯑꯗꯨꯅ ꯁꯦꯝꯕꯗꯁꯨ ꯅꯨꯡꯉꯥꯏꯕ ꯀꯩꯅꯣ ꯆꯥꯝꯊꯣꯛꯄꯗꯁꯨ ꯅꯨꯡꯉꯥꯏꯕ
ꯎꯝ ꯑꯃꯠꯇꯁꯨ ꯐꯪꯗ꯭ꯔꯦ ꯑꯗꯨ ꯎꯗ꯭ꯔꯤꯗ ꯑꯩꯗꯤ ꯇꯨꯔꯦꯟꯗ ꯂꯩꯕ
ꯑꯗꯨꯒ ꯑꯃ ꯑꯩꯈꯣꯏ ꯆꯤꯡꯒꯤ ꯀꯩꯅꯣ ꯑꯃ ꯇꯧꯕ ꯈꯔ ꯔꯐ ꯑꯣꯏꯔꯒ ꯁꯥꯡꯕꯗꯣ
ꯎꯝ
ꯑꯗꯨꯁꯨ ꯆꯥꯗꯕ ꯀꯨꯏꯔꯦ
ꯆꯥꯗꯦ ꯑꯗꯨꯗꯤ ꯈꯪꯗꯦ ꯃꯍꯥꯎꯗꯤ ꯆꯞ ꯃꯥꯟꯅꯕ꯭ꯔꯥ ꯀꯩ
ꯃꯍꯥꯎ ꯃꯥꯟꯅꯗꯦ ꯃꯥꯟꯅꯗꯦ ꯑꯁꯤ ꯀꯩꯅꯣ ꯑꯩꯈꯣꯏ ꯀꯩꯅꯣ ꯂꯧꯕꯨꯛꯇ ꯐꯪꯕꯗꯣ ꯑꯗꯨꯒ ꯑꯩꯈꯣꯏ ꯆꯤꯡꯒꯤꯗꯨꯒ ꯃꯥꯟꯅꯗꯦ ꯂꯧꯕꯨꯛꯇ ꯀꯩꯅꯣ ꯇꯧꯕꯗꯨꯗꯤ ꯃꯥꯒꯤ ꯀꯩꯅꯣ ꯃꯀꯨꯗꯣ ꯑꯗꯨꯁꯨ ꯑꯗꯨ ꯑꯥ ꯀꯩꯅꯣ ꯇꯧꯋꯦꯕ ꯑꯥ ꯊꯣꯠꯂꯦꯕ ꯍꯥꯏꯗꯤ ꯈꯔ ꯀꯩꯅꯣ ꯊꯦꯡꯕꯗ ꯈꯔ ꯀꯟꯅ ꯊꯦꯡꯕꯗ ꯑꯗꯨꯝ ꯀꯥꯏꯗꯅ
ꯎꯝ ꯑꯗꯨꯗꯤ ꯑꯁꯥ ꯁꯥꯡꯕꯕꯨꯗꯤ ꯑꯥ ꯇꯥꯎꯕ꯭ꯔꯥ ꯁꯥꯡꯕꯗꯣ꯫
ꯆꯥꯎꯕꯅꯦ ꯍꯣꯏ ꯈꯨꯕꯤ ꯈꯨꯕꯤꯒꯤ ꯁꯥꯏꯁ ꯑꯣꯏꯔꯝꯒꯅꯤ꯫
ꯎꯝ꯫
ꯑꯗꯣ ꯍꯥꯎꯁꯨ ꯍꯥꯎꯕꯅꯦ ꯑꯗꯨꯅ ꯃꯍꯥꯎ ꯍꯦꯟꯅ ꯂꯩꯕꯅꯦꯕ ꯑꯗꯨꯒ ꯑꯗꯨꯅꯦ ꯑꯗꯨꯒ ꯑꯗꯨ ꯊꯥꯔꯛꯑꯣ꯫
ꯑꯗꯨꯝꯕꯗꯤ ꯀꯥꯏꯗ ꯐꯪꯒꯅꯤ ꯂꯧꯕꯨꯛꯇ ꯐꯪꯗꯕ ꯑꯗꯨꯝꯕꯗꯤ?
ꯂꯧꯕꯨꯛꯇ ꯄꯥꯛ-ꯄꯥꯛ ꯐꯪꯗꯕꯅꯦ ꯇꯨꯔꯦꯜ ꯇꯨꯔꯦꯜ - ꯇꯨꯔꯦꯜ ꯀꯩꯅꯣ ꯑꯆꯧ- ꯑꯆꯧꯕꯗꯀꯣ ꯈꯔ ꯇꯨꯔꯦꯜ ꯍꯥꯏꯔꯒ ꯈꯔ ꯂꯨꯕꯗꯣ ꯑꯗꯨꯒꯨꯝꯕꯗ ꯐꯪꯕꯅꯦꯕ ꯅꯠꯇ꯭ꯔꯕ ꯅꯠꯇꯕ ꯃꯐꯝꯗꯗꯤ ꯐꯪꯗꯕꯅꯦ꯫
ꯎꯝ꯫
ꯈꯨꯟ ꯑ ꯌꯨꯝꯗ ꯑꯗꯨꯝ ꯂꯩꯗꯣꯏꯔꯥ ꯅꯠꯇ꯭ꯔꯒ ꯑꯃꯨꯛ ꯂꯥꯛꯀꯗ꯭ꯔꯥ?
ꯑꯥꯗꯗꯤ ꯂꯥꯛꯑꯔꯣꯏ ꯑꯗꯨꯝ ꯂꯩꯒꯗꯕ ꯃꯥꯜꯂꯦ ꯈꯪꯗ꯭ꯔꯤ꯫
ꯑꯣ꯫
ꯄꯦꯔꯦꯟꯁꯀ ꯋꯥꯔꯤ ꯁꯥꯔꯒ ꯈꯪꯒꯅꯤ ꯈꯪꯗ꯭ꯔꯦ꯫
ꯑꯣ ꯀꯔꯤ - ꯀꯔꯤ ꯊꯕꯛꯇꯤ ꯍꯣꯠꯅꯔꯤ?
ꯀꯩꯌꯝ ꯍꯣꯠꯅꯗꯦꯗ꯫ ꯍꯪꯕꯤꯔꯅꯨ ꯑꯗꯨꯗꯤ꯫
ꯄꯩꯁꯥ ꯇꯥꯟꯕ ꯌꯥꯝ ꯍꯩꯌꯦ꯫
ꯀꯨꯏꯔꯦꯗ ꯇꯥꯟꯗꯕ꯫ ꯆꯍꯤ ꯑ ꯑꯁꯤ ꯆꯍꯤꯁꯦ ꯇꯥꯟꯗ꯭ꯔꯦ꯫
ꯑꯣ ꯑꯩꯈꯣꯏꯗꯤ ꯄꯩꯁꯥ ꯇꯥꯟꯕꯁꯨ ꯍꯩꯇꯦ ꯇꯥꯟꯕꯁꯨ ꯆꯠꯇꯦ꯫
ꯌꯥꯝ ꯋꯥꯏꯗ꯫
ꯏꯃꯥ - ꯏꯄꯥꯒꯤ ꯁꯦꯁ ꯄꯩꯁꯥ ꯏꯃꯥ - ꯏꯄꯥꯒꯤ ꯏ ꯆꯨꯞꯄꯒ ꯂꯩꯔꯤꯅꯦ꯫
ꯏꯁ ꯅꯣꯡꯃ ꯄꯩꯁꯥ ꯄꯥꯏꯕ ꯑꯣꯏꯒꯅꯤ ꯀꯩꯅꯣ ꯌꯥꯝ ꯍꯣꯠꯅꯔꯤꯗꯨꯗꯤ꯫
ꯀꯥꯏꯗꯩ ꯍꯣꯠꯅꯕ ꯍꯥꯏꯕꯗꯨꯗꯤ ꯑꯩꯒꯤ ꯑꯩꯒꯤ ꯄꯨꯟꯁꯤ ꯁꯦꯁ ꯑꯩꯒꯤ ꯄꯨꯟꯁꯤꯒꯤ ꯀꯩꯅꯣ ꯃꯆꯦꯠ ꯑꯃ ꯂꯧ ꯊꯣꯛꯈ꯭ꯔꯕꯅꯤ ꯍꯣꯅꯕ ꯍꯥꯏꯕ ꯍꯣꯠꯅꯕ ꯀꯧꯕ ꯂꯩꯇꯦ ꯑꯩꯉꯣꯟꯗ꯫
ꯃꯇꯝ ꯂꯥꯛꯀꯅꯤ
ꯃꯇꯝ ꯑꯃ
ꯀꯟꯅ ꯍꯣꯠꯅꯔꯤꯗꯨꯕꯨ ꯅꯣꯏ꯫
ꯀꯥꯏꯗꯒꯤ
ꯑꯩꯗꯤ ꯂꯩꯇ꯭ꯔꯦ
ꯑꯗꯨꯝ ꯌꯦꯡꯕꯀꯥꯟꯗ ꯃꯥꯟꯕ ꯋꯥ ꯌꯦꯡꯕ ꯀꯥꯟꯗ ꯃꯥꯟꯕ ꯋꯥꯅꯤ꯫
ꯃꯥꯟꯕꯁꯨ ꯌꯥꯝ ꯐꯔꯕꯅꯦ ꯑꯩꯗꯤ ꯑꯩꯗꯤ ꯃꯥꯟꯕꯁꯨ ꯌꯥꯎꯗ꯭ꯔꯦ꯫ ꯃꯥꯟꯕꯁꯨ ꯂꯩꯇ꯭ꯔꯦ ꯅꯣꯏ ꯃꯥꯟ ꯅꯣꯏ ꯃꯥꯟꯕ ꯐꯥꯎ ꯌꯥꯝ ꯐꯩ ꯎꯝ꯫ ꯃꯥꯂꯤꯗꯣ ꯐꯥꯔꯕꯅꯦ ꯍꯣꯏ ꯆꯨꯝꯃꯦ꯫
ꯈꯪꯗꯕ ꯃꯤꯁꯤꯡꯅꯗꯤ ꯑꯗꯨꯃꯥꯏꯅ ꯍꯥꯏꯔꯤꯅꯦꯕ
ꯎꯝ ꯍꯥꯏꯕꯗꯤ ꯌꯥꯝ ꯅꯨꯡꯉꯥꯏꯕꯅꯦꯕ ꯃꯤꯉꯣꯟꯗ
ꯑꯗꯨꯅꯦ ꯎꯝ ꯃꯇꯝ ꯂꯩꯔꯤꯉꯩꯗ ꯇꯧꯍꯧꯗ꯭ꯔꯕꯅꯤꯅ ꯑꯩꯈꯣꯏꯁꯨ ꯎꯄꯥꯏ ꯂꯩꯇꯦ
ꯌꯥꯔꯦ ꯌꯨꯝ ꯄꯥꯟꯅ ꯃꯇꯝ ꯂꯥꯛꯑꯅꯤ ꯀꯨꯏꯔꯔꯣꯏ
ꯎꯝ ꯄꯥꯟꯕꯕꯨꯗꯤ ꯁꯦꯀꯦꯟꯗ꯭ꯔꯤꯅ ꯄꯥꯟꯅꯤꯡꯗ꯭ꯔꯗꯤ ꯇꯣꯛꯎ ꯄꯥꯟꯗ꯭ꯔꯒ ꯂꯣꯏꯔꯦ
ꯍꯥꯥ
ꯌꯨꯝ ꯀꯥꯏꯗꯩ ꯌꯨꯝ ꯄꯥꯟꯕꯕꯨꯗꯤ ꯁꯥꯔꯒ ꯌꯧꯔꯗꯤ ꯌꯥꯔꯦ
ꯏꯁ
ꯍꯧꯖꯤꯛ ꯍꯧꯖꯤꯛꯀꯥꯟ ꯑꯝ ꯂꯥꯏ ꯌꯥꯝ ꯀꯟꯅ ꯅꯤꯡꯉꯤꯅꯤ ꯑꯩ
ꯑꯦ ꯄꯥꯁꯇꯔ ꯑꯣꯏꯔꯣ ꯑꯗꯨꯗꯤ
ꯑꯩ ꯄꯥꯁꯇꯔ ꯑꯣꯏꯔꯒ ꯑꯩꯒꯤ ꯋꯥꯔꯤ ꯀꯩꯟ ꯇꯥꯕꯤꯅꯕ ꯃꯤ ꯀꯅꯥꯝ ꯂꯩꯇꯦ
ꯃꯆꯤꯟ ꯊꯤꯕ ꯄꯥꯁꯇꯔꯅꯤ ꯒꯥꯏꯟꯅ ꯁꯦꯔꯥꯟ ꯇꯨꯔꯥꯟ ꯇꯧꯔꯛꯀꯅꯤ
ꯊꯤꯚꯤꯔꯨꯅꯨꯗꯅ ꯑꯗꯨꯗꯤ
ꯏꯁ ꯅꯪꯗꯤ ꯑ ꯕꯣꯜ ꯌꯦꯡꯗ꯭ꯔꯣ
ꯌꯦꯡꯉꯦ ꯑꯠ ꯑꯗꯣ ꯉꯁꯤꯗꯤ ꯌꯦꯡꯗꯦ
ꯎꯝ ꯀꯅꯥ ꯀꯅꯥꯒꯤ ꯌꯦꯡꯒꯦ
ꯑꯩꯗꯤ ꯔꯣꯅꯥꯜꯗꯣꯒꯤ ꯉꯥꯛꯇꯅꯤ ꯌꯦꯡꯕ
ꯍꯦ ꯆꯞ ꯃꯅꯩꯅꯦ ꯗꯨꯗꯤ
ꯑ ꯑꯇꯣꯞꯄꯒꯤ ꯌꯦꯡꯗꯦ ꯉꯁꯤ ꯂꯩꯕ꯭ꯔꯥ ꯃꯠ ꯃꯦꯠꯁ ꯂꯩꯕ꯭ꯔꯥ ꯇꯧꯛꯄ ꯉ ꯄ꯭ꯔꯟ ꯑꯥ ꯃꯥꯒꯤꯗꯤ ꯂꯩꯇꯕꯅꯦ
ꯃꯥꯒꯤ ꯂꯩꯇꯦ ꯋꯥꯠꯂꯤ
ꯎꯝ ꯁꯟꯗꯦ ꯁꯟꯗꯦꯗ ꯑꯃꯨꯛ ꯁꯥꯟꯅ ꯑ ꯑꯇꯣꯞꯄꯗꯤ ꯌꯦꯡꯅꯤꯡꯗꯦꯕ
ꯎꯝ
ꯏꯁꯇꯦꯇꯁꯇꯀ ꯌꯥꯝ ꯊꯥꯒꯠꯄꯁꯤꯡꯗꯣ ꯑꯁ ꯌꯥꯝ ꯁꯥꯎꯔꯤꯅꯦ ꯈꯪꯕ꯭ꯔꯥ ꯑꯩ
ꯍꯣꯏ ꯎꯝ ꯔꯣꯅꯦ ꯔꯣꯟ ꯅꯠꯇꯦ ꯔꯣꯅꯦꯜꯗꯣꯅ ꯒꯣꯜ ꯆꯜꯂꯁꯨ ꯆꯟꯗ꯭ꯔꯁꯨ ꯗꯨꯝ ꯉꯥꯡꯐꯝ ꯊꯤꯌꯦꯗ
ꯍꯣꯏ
ꯍꯣꯏ ꯆꯦꯝ-ꯆꯦꯝꯕꯗꯤ ꯉꯝꯗ꯭ꯔꯦ ꯃꯥꯗꯣ
ꯎꯝ ꯑꯗꯨꯕꯨꯗꯤ ꯍꯟꯗꯦ ꯅꯠꯇ꯭ꯔꯥ ꯃꯤ ꯍꯟꯅꯨꯕꯗꯨꯕꯨ
ꯇꯨꯝꯃꯗꯣꯏꯔꯣ ꯄꯨꯡ ꯄꯨꯡ ꯀꯌꯥꯗ ꯇꯨꯝꯒꯦ ꯀ꯭ꯌꯥꯝ ꯊꯦꯡ ꯊꯦꯡ ꯇꯨꯝꯒꯦ
ꯊꯦꯡꯉꯦꯗ ꯇꯨꯝꯕꯗꯤ ꯅ ꯉꯟꯅ ꯇꯨꯝꯕ ꯅꯨꯃꯤꯠꯁꯨ ꯂꯩꯌꯦ ꯇꯨꯝꯅꯤꯡꯉꯗꯤ ꯑꯗꯨꯝ ꯇꯨꯝꯃꯦ ꯇꯨꯝꯅꯤꯡꯗ꯭ꯔ ꯗꯤ ꯗꯨꯝ ꯄꯨꯡ ꯕꯥꯔꯣ ꯄꯨꯡ ꯑꯃ ꯑꯅꯤꯐꯥꯎ ꯀꯩꯅꯣ ꯇꯨꯝꯗꯕ ꯅꯨꯃꯤꯠꯁꯨ ꯂꯩꯌꯦ
ꯎꯝ ꯑꯩꯁꯨ ꯑꯥꯗ ꯂꯩꯕ ꯃꯇꯝꯗ ꯑꯗꯨꯝ ꯊꯦꯡꯅ ꯇꯨꯝꯃꯦ ꯁꯤꯗ ꯉꯟꯅ ꯇꯨꯝ ꯁꯤꯗꯅ ꯉꯟꯅ
ꯍꯣꯏ ꯑꯥꯗ ꯆꯠꯂꯗꯤ ꯑ ꯋ ꯃꯥꯏꯟ ꯇꯧꯋꯦ ꯍꯥꯏꯗꯤ ꯃꯩ ꯃꯨꯠꯈ꯭ꯔꯗꯤ ꯎꯄꯥꯏ ꯂꯩꯇꯦꯕ ꯗꯨꯅ